ꯇꯥꯕ꯭ꯔꯣ
ꯇꯥꯏ ꯇꯥꯏ
ꯑꯩ ꯑꯩ ꯈꫭꯟ ꯐꯖꯅ ꯇꯥꯕ꯭ꯔꫭ
ꯇꯥꯏ ꯇꯥꯏ ꯑꯩꯒꯤꯗꯤ ꯇꯥꯕ꯭ꯔꯣ
ꯇꯥꯕꯨꯗꯤ ꯇꯥꯏ ꯌꯥꯝ ꯀꯟꯅ ꯇꯥꯗꯕ ꯑꯥ ꯍꯣꯏ
ꯅ°ꯠꯋꯥꯛ ꯌꯥꯗꯕꯒꯤꯅꯤ
ꯉꯔꯥꯡꯁꯨ ꯑꯗꯨꯃꯥꯏꯅ ꯇꯧꯋꯤꯅꯦ ꯈꯪ
ꯆꯥꯛ ꯏꯁꯤꯡ ꯆꯥꯔꯕꯣ
ꯑꯃꯇꯥ ꯉꯥꯏꯉꯛꯀꯣ ꯑꯩ ꯕ꯭ꯂꯨꯇꯨꯠ ꯀꯗꯦꯛ ꯇꯧꯒꯦ
ꯍꯥꯥ
ꯆꯥꯛ ꯆꯥꯔꯕꯣ
ꯆꯥꯗꯔꯤꯌꯦ
ꯊ°ꯡꯉ°ꯅ°
ꯊꯦꯡꯉꯦ ꯑꯗꯨꯅꯦ ꯆꯥꯅꯤꯡꯗꯔꯦ ꯋꯥꯃꯟꯗꯅꯥ
ꯑꯦ ꯈꫭꯟꯗꯤ ꯐꯖꯅꯥ ꯇꯥꯏ ꯀꫭ ꯅꯪ ꯑꯩ ꯈꯣꯟꯗꯤ ꯅꯪ ꯐꯖꯅ ꯇꯥꯏꯌꯦꯕ
ꯍꯣꯏ
ꯅꯪꯒꯤꯗꯤ ꯌꯥꯝ ꯄꯤꯛꯅ ꯇꯥꯏ
ꯐꯣꯟꯁꯤꯁꯨ ꯆꯥꯔꯖ ꯇꯧꯔꯒ ꯋꯥꯔꯤ ꯁꯥꯟꯅꯕꯒꯤ ꯁꯥꯔꯦ ꯅꯥꯀꯣꯡꯡꯂꯒ ꯊꯝꯅꯤꯡꯗ꯭ꯔ ꯇꯧꯔꯤꯁꯦ
ꯎꯝ
ꯅꯪꯗꯤ ꯆꯥꯛ ꯆꯥꯔꯕ ꯅꯠꯇ꯭ꯔꯣ
ꯑꯩ ꯑꯩ ꯆꯥꯗꯔꯤꯗ ꯑꯩꯁꯨ
ꯀꯩꯒꯤ
ꯊꯣꯡꯗ꯭ꯔꯤꯌ° ꯆꯥꯛ
ꯀꯩꯅꫭ ꯍꯥꯏꯁꯤꯕꯨ ꯄꯨꯡ ꯈꯨꯊꯦꯡꯁꯤꯒ
ꯍꫭꯏ ꯊ°ꯡꯕꯨꯗꯤ ꯊ°ꯡꯉ° ꯄꯨꯡ ꯈꯪꯗꯦ ꯄꯨꯡ ꯚꯥꯔꫭ ꯄꯨꯡ ꯑꯃꯗ ꯑꯗꯨꯝ ꯆꯥꯕꯅꯤ
ꯕꯔꯥꯅ° ꯍ° ꯀꯠꯅꯤꯅ‌ꯣ
ꯀꯦꯟꯖꯣꯡ ꯆꯥꯔꯒꯦ
ꯍꯥꯥ
ꯀꯩ ꯏꯟꯖꯥꯡ ꯆꯥꯔꯒꯦ
ꯆꯥꯗ꯭ꯔꯤꯌ‌ꯦ
ꯀ‌ꯣꯑꯣꯡ
ꯊꯣꯡꯕꯗꯤ ꯍꯋꯥꯏ ꯎꯝ
ꯑꯣ
ꯋꯥꯏꯌꯦ ꯋꯥꯡ ꯋꯥꯕ ꯋꯥꯝ‌ ꯊꯕꯛ ꯋꯥꯃꯟꯕꯒꯤꯀ‌ꯣ ꯆꯥꯛ ꯆꯥꯅꯤꯡꯗ꯭ꯔꯕ
ꯕ‌ꯣꯜ ꯕꯣꯜ ꯌꯦꯡꯒꯗ꯭ꯔꯣ
ꯌꯦꯡꯉꯣꯏꯗ ꯀꯩꯗꯧ ꯌꯦꯡꯗꯣꯏꯅꯣ ꯇꯨꯝꯁꯤꯠꯀ ꯐꯥꯗ꯭ꯔꯀꯥꯟꯖꯤꯗ
ꯌꯦꯉꯨꯔ‌ꯣ ꯀꯩꯅ‌ꯣ
ꯌꯦꯡꯅꯤꯡꯗꯦ ꯕꯣꯜꯒ ꯑꯝꯇ ꯌꯨꯝꯗ ꯂꯩꯔꯤꯉꯩꯗꯗꯤ ꯃꯌꯥꯝ ꯄꯨꯜꯂꯒ ꯁꯨꯃꯥꯡꯗꯒ ꯇꯧꯔꯒ ꯏꯟꯖꯦꯛꯇ꯭ꯔꯒ ꯇꯧꯗꯅ ꯃꯁꯤꯗꯩꯖꯤꯗ
ꯎꯝ
ꯐꯖꯅ ꯌꯦꯡꯕꯅꯦ ꯑꯗꯣ ꯍꯧꯖꯤꯛꯇꯤ ꯀꯅꯥꯝꯇꯁꯨ ꯂꯩꯇ꯭ꯔꯝꯅꯤꯅ ꯌꯦꯡꯅꯤꯡꯗ꯭ꯔꯦ ꯏꯇꯣꯝꯇ ꯂꯩꯔꯒ ꯀꯃꯥꯏꯟ ꯐꯨꯠꯕꯣꯜ ꯌꯦꯡꯉ ꯅꯨꯡꯉꯥꯏꯗꯣꯏꯅꯣ ꯑꯗꯨ ꯁꯔꯨꯛꯄꯨꯗꯤ ꯃꯤꯒꯤ ꯏꯁꯇꯦꯇꯁ ꯌꯦꯡꯉꯒ ꯑꯣꯏꯅ
ꯏꯁ꯭ꯄꯤꯀ꯭ꯔꯒꯨꯝꯕ ꯂꯩꯔꯗꯤ ꯍꯥꯝ ꯀꯅꯦꯛ ꯇꯧꯔꯒ ꯅꯊꯟꯗ ꯑꯣꯏꯔꯁꯨ ꯗꯨꯡ ꯗꯨꯡ ꯗꯥꯡ ꯗꯥꯡ ꯇꯧꯔꯒ ꯂꯥꯛꯑꯣ ꯀꯩꯅꯣ
ꯑꯩꯗꯤ ꯔ ꯔꯦꯟꯇ ꯂꯩꯕꯅꯤꯅ ꯊꯪꯅꯕ ꯃꯤ ꯃꯌꯥꯝꯅ ꯅꯨꯡꯉꯥꯏꯔꯣꯏ
ꯑꯣ
ꯑꯗꯨꯅꯅꯤꯅꯦ ꯍꯥꯥ ꯑꯈ‌ꯣꯏ ꯕꯥꯍꯣꯏꯗꯤ ꯌꯦꯡꯉꯝꯒꯅꯤ ꯍꯧꯖꯤꯛ ꯗꯗꯥꯍꯣꯏ ꯃꯣꯏ ꯃꯌꯥꯝ
ꯑꯥ
ꯑꯩꯇꯅ‌ꯦ ꯌꯦꯡꯗꯕ
ꯅꯪ ꯌꯦꯡꯕ꯭ꯔ‌ꯣ
ꯃꯔꯛ ꯃꯔꯛꯇ ꯌꯦꯡꯉ‌ꯦ ꯍ‌ꯣꯏ
ꯎꯝ ꯅꯪꯅꯅꯦ
ꯑꯥ
ꯈ꯭ꯋꯥꯏꯗꯒꯤ ꯆꯠꯅꯤꯡꯕ ꯂꯝꯖꯦ ꯀꯩꯅꯣ
ꯑꯩ ꯈ꯭ꯋꯥꯏꯗꯩ ꯆꯠꯅꯤꯡꯕꯕꯁꯤ ꯈꯪꯗꯦꯗ ꯑꯩꯈꯣꯏꯒꯤ ꯀꯔꯦꯟꯁꯤꯗꯤ ꯌꯥꯝꯅ ꯚꯦꯂꯨ ꯑꯣꯏꯗꯕꯅꯤꯅ
ꯃꯅꯤꯄꯨꯔꯗꯗꯤ ꯀꯩꯀꯩ ꯂꯝ ꯆꯠꯂꯦ
ꯃꯅꯤꯄꯨꯔꯗꯗꯤ ꯑꯗꯨ ꯑꯗꯨꯝ ꯆꯠ ꯑꯗꯨꯝ ꯆꯠꯂꯦ ꯐꯠꯇꯦꯗ ꯑꯩ ꯆꯠꯇꯕ ꯍꯥꯏꯁꯦ ꯆꯤꯡ ꯆꯠꯈ꯭ꯔꯦ ꯇꯦꯡꯉꯧꯄꯜ ꯆꯠꯈ꯭ꯔꯦ ꯆꯨꯔꯥꯆꯥꯟꯄꯨꯔ ꯆꯠꯈ꯭ꯔꯦ ꯍꯧꯖꯤꯛꯇꯤ ꯌꯨꯝꯗ ꯑꯩ ꯄꯥꯛ ꯆꯠꯇꯦ
ꯑꯩꯗꯤ
ꯑꯇꯩ
ꯎꯝ ꯃꯟ ꯀꯔꯤ ꯃꯅꯤꯄꯨꯔꯗꯅꯦ ꯑꯥ ꯃꯅꯤꯄꯨꯔꯗꯅꯦ ꯍꯥꯏꯗꯤ ꯅꯪꯒꯤ ꯑꯣꯏꯅ ꯈ꯭ꯋꯥꯏꯗꯒꯤ ꯂꯥꯞ ꯄꯦ ꯍꯥꯏꯅ ꯈꯟꯕ ꯃꯐꯝꯗꯨꯣ ꯅꯪꯅ ꯀꯣꯏꯕ ꯆꯠꯄꯗ ꯌꯨꯝꯗꯒꯤ ꯈ꯭ꯋꯥꯏꯗꯒꯤ ꯂꯥꯞꯅ ꯆꯠꯄ ꯀꯣꯏꯕ ꯃꯐꯝꯗꯨ
ꯑꯥ ꯑꯗꯨꯗꯤ ꯇꯦꯡꯅꯧꯄꯜ ꯔꯣꯝꯗ ꯑꯣꯏꯔꯝꯃꯅꯤ ꯈ꯭ꯋꯥꯏꯗꯒꯤ ꯂꯥꯞꯄꯁꯦ
ꯑꯠꯁꯥ ꯑꯩꯒꯤ ꯑꯣꯏꯅꯗꯤ ꯈ꯭ꯋꯥꯏ ꯂꯥꯞꯄ ꯍꯥꯏꯔꯗꯤ ꯀꯨꯝꯕꯤ ꯑꯣꯏꯔꯝꯒꯅꯤ
ꯑꯥ ꯀꯨꯝꯕꯤꯗ ꯏꯃꯥꯟꯅꯕꯤ ꯂꯩ ꯃꯣꯏꯔꯥꯡꯗ ꯏꯃꯥꯟꯅꯕꯤ ꯂꯩ ꯑꯗꯒꯤ ꯊꯥꯡꯒ ꯀꯔꯥꯡꯗ ꯏꯃꯥꯟꯅꯕꯤ ꯂꯩ ꯀꯣꯝꯕꯤꯗ ꯂꯩꯔꯝꯃꯦ ꯊꯥ ꯑꯃꯃꯨꯛ ꯑꯗꯩ ꯃꯣꯏꯔꯥꯡꯗꯁꯨ ꯊꯥ ꯑꯃꯃꯨꯛ ꯑꯗꯩ ꯊꯥꯡꯒ ꯀꯔꯥꯡꯗꯅ ꯅꯨꯃꯤꯠ ꯇꯔꯥꯃꯉꯥꯅꯤꯃꯨꯛ ꯂꯩꯔꯝꯃꯦ ꯑꯗꯨ ꯑꯠꯇꯩꯗꯗꯤ ꯎꯝ ꯆꯠꯇꯦꯗ ꯑꯇꯩꯗꯤ
ꯑꯥ
ꯑꯗꯨ ꯈꯛꯇꯅꯤ ꯍꯥꯏꯗꯤꯀꯣ ꯑꯩꯈꯣꯏ ꯕꯕꯥ ꯍꯣꯏ ꯌꯥꯝ ꯏꯁꯇ꯭ꯔꯤꯛ ꯑꯣꯏꯌꯦꯕꯀꯣ
ꯑꯥ
ꯑꯗꯨꯅ ꯑꯩꯈꯣꯏꯁꯦ ꯑꯥ ꯏꯃꯥꯟꯅꯕꯤ ꯍꯣꯏ ꯑꯩꯈꯣꯏ ꯍꯥꯏꯗꯤ ꯁꯨꯝ ꯀꯣꯏꯕ ꯆꯠꯁꯦ ꯍꯥꯏꯅꯕ ꯀꯥꯟꯗ ꯆꯠꯄ ꯌꯥꯗꯦ ꯆꯠꯄ ꯌꯥꯗꯦꯅ ꯑꯗꯨꯝ ꯊꯤꯡꯉꯕꯅꯤꯅ ꯑꯝꯇ ꯆꯠꯍꯧꯗ꯭ꯔꯦ ꯑꯗꯨ ꯍꯧꯖꯤꯛꯁꯨ ꯆꯠꯄꯁꯨ ꯐꯪꯗ꯭ꯔꯦ
ꯑꯣ ꯃꯇꯝ ꯂꯥꯛꯈꯤꯅꯤ ꯀꯩꯅꯣ
ꯈꯪꯗꯦ ꯑꯗꯩ ꯑꯩꯒꯤ ꯏꯅꯥꯎꯅꯨꯄꯤ ꯍꯣꯏ ꯇꯧꯔꯒ ꯑꯃ ꯁꯤꯔꯣꯏ ꯂꯤꯂꯤ ꯐꯦꯁꯇꯤꯚꯦꯜ ꯁꯤꯔꯣꯏ ꯍꯤꯜꯁ ꯀꯥꯕꯗꯣ
ꯎꯝ
ꯑꯗꯨꯁꯨ ꯑꯩꯗꯣ ꯅꯥꯔꯒ ꯂꯩꯕꯒ ꯀꯥꯍꯧꯗ꯭ꯔꯦ
ꯑꯣ
ꯑꯗꯣ ꯑꯗꯨꯝ ꯀꯥꯈꯤꯗ꯭ꯔꯦ ꯑꯗꯨꯝ ꯀꯥꯗ꯭ꯔꯦ ꯍꯧꯖꯤꯛꯐꯥꯎ ꯀꯔꯝ ꯀꯥꯟ ꯀꯥꯕ ꯐꯪꯗꯣꯏꯅꯣ ꯈꯪꯗꯦ ꯑꯩꯈꯣꯏ ꯅꯥꯎꯕꯅ ꯍꯥꯏꯕꯗꯤ ꯌꯥꯝ ꯐꯖꯩ ꯍꯥꯏ ꯃꯐꯝꯗꯣꯀꯣ
ꯎꯝ
ꯑꯗꯣ ꯈꯪꯗ꯭ꯔꯦ ꯑꯩꯗꯤ ꯎꯗ꯭ꯔꯕꯅꯤꯅ ꯎꯒꯁꯦ ꯑꯆꯧ ꯑꯆꯧꯕ ꯍꯧꯋꯦ ꯍꯥꯏ ꯅꯨꯡꯒꯁꯦ ꯑꯄꯥꯛ ꯑꯄꯥꯛꯄ ꯐꯖ ꯐꯖꯕ ꯂꯩ ꯍꯥꯏ
ꯑꯥ
ꯑꯩꯗꯤ ꯈꯪꯗꯦ
ꯎꯈ꯭ꯔꯨ ꯎꯈ꯭ꯔꯨ ꯎꯈ꯭ꯔꯨꯁꯦ ꯆꯥꯎꯕꯗꯤ ꯆꯥꯎꯋꯦꯀꯣ ꯃꯣꯏꯁꯨ
ꯎꯝ
ꯑꯩꯁꯨ ꯇꯨ ꯊꯧꯖꯟ ꯀꯌꯥꯗꯔꯣ ꯑꯩ ꯀꯩꯅꯣ ꯑꯩ ꯀꯩꯅꯣ ꯕꯦꯀ꯭ꯔꯤꯗ ꯃꯇꯝ ꯈꯔ ꯀꯩ ꯇꯝꯃꯦꯕ
ꯎꯝ
ꯑꯗꯨꯗ ꯃꯣꯏꯒꯤ ꯃꯣꯏ ꯚꯤꯂꯦꯖꯔ ꯑꯃꯅ ꯄꯨꯕꯤꯕ
ꯈꯪꯗꯦ ꯐꯗꯤ ꯐꯖꯕꯅꯦ ꯑꯗꯣ ꯑꯁ ꯈꯪꯗꯦꯗ ꯑꯝꯇ ꯑꯥ ꯅꯣꯡꯃꯥꯏꯖꯤꯡ ꯀꯥꯕ ꯅꯣꯡꯃꯥꯏꯖꯤꯡ ꯆꯤꯡ ꯀꯥꯕꯁꯨ ꯉꯥꯏꯔꯦ ꯏꯃꯟꯅꯕꯤꯈꯩ ꯆꯠꯂꯦ ꯑꯩꯈꯣꯏ ꯆꯠꯄ ꯌꯥꯗꯅ ꯆꯠꯇꯦ ꯑꯗꯒꯤ ꯑꯥ ꯀꯔꯤ ꯀꯔꯤ ꯏꯉꯧꯔꯣꯛ ꯀꯥꯕꯅ ꯀꯥꯕꯗꯨꯁꯨ ꯏꯃꯥꯟꯅꯕꯤꯈꯩ ꯆꯠꯂꯦ ꯑꯩꯈꯣꯏꯗꯤ ꯆꯠꯄ ꯌꯥꯗꯦꯅ ꯆꯠꯇꯦ ꯆꯠ ꯇꯦ ꯑꯗꯨꯝ ꯁꯨꯡꯆꯠ ꯆꯠꯍꯟꯗꯦ ꯁꯨꯡꯆꯠ ꯆꯠꯍꯟꯗꯦ ꯑꯗꯨꯒ ꯄꯨꯡꯇꯣꯛ ꯇꯣꯈꯔ꯭ꯦ ꯆꯠꯄ ꯄꯨꯡ ꯂꯣꯏ ꯂꯣꯏꯈ꯭ꯔꯦ ꯍꯧꯖꯤꯛꯇꯤ ꯐꯖꯕ ꯃꯐꯝ ꯑꯝꯇꯁꯨ ꯂꯩꯇ꯭ꯔꯦ ꯂꯣꯏꯃꯛ ꯊꯨꯒꯥꯏꯕꯒ ꯀꯩꯒ
ꯑꯇꯩ ꯃꯄꯥꯟꯂꯣꯝꯒꯤ ꯏꯁꯇꯦꯠꯗꯤ ꯀꯥꯏ ꯀꯥꯏ ꯆꯠꯈ꯭ꯔꯦ
ꯑꯩꯅ ꯍꯧꯖꯤꯛ ꯂꯩꯔꯤꯁꯤꯗ ꯁꯤ ꯈꯛꯇꯅꯦ ꯑꯗꯨꯒ ꯍꯣꯏ ꯕꯦꯡꯒ꯭ꯂꯣꯔ ꯑꯗꯒꯤ ꯕꯦꯡꯒ꯭ꯂꯣꯔ ꯀꯔꯅꯥꯇꯀꯥ ꯁꯨꯃꯥꯏꯅ ꯈꯔ ꯆꯠꯂꯦ ꯑꯗꯒꯤ ꯁꯦꯞꯇꯦꯝꯕꯔꯗꯒꯤꯗꯤ ꯑꯃꯨꯛ ꯑꯇꯣꯞꯄ ꯁ꯭ꯇꯦꯠꯇ ꯑꯃꯨꯛꯀ ꯆꯠꯂꯅꯤ
ꯅꯨꯡꯉꯥꯏꯔꯝꯃꯅꯤꯀꯣ
ꯅꯨꯡꯉꯥꯏꯕ ꯍꯥꯏꯁꯦ ꯑꯗꯨ ꯑꯩꯅ ꯍꯧꯖꯤꯛ ꯂꯩꯔꯤꯕ ꯏꯁꯇꯦꯠꯁꯤꯗꯤ ꯀꯩꯅꯣ ꯇꯧꯋꯦ ꯃꯣꯏ ꯁ꯭ꯋꯥ ꯁꯤꯗꯤ ꯋꯦꯗꯔ ꯀꯣ
ꯎꯝ
ꯋꯦꯗꯔ ꯌꯥꯝ ꯅꯨꯡꯉꯥꯏꯌꯦ ꯍꯥꯏꯗꯤ ꯅꯨꯡꯁꯥꯁꯦ ꯌꯥꯝ ꯌꯥꯛꯇꯦ ꯑꯩꯅ ꯊꯕ ꯊꯕꯛ ꯆꯠꯄꯗꯣ ꯄꯨꯡ ꯇꯔꯥꯃꯥꯊꯣꯏꯗꯅꯦꯕꯀꯣ ꯑꯩꯅ ꯅꯪꯅꯕ ꯊꯕꯛ ꯆꯠꯂꯤꯁꯦ
ꯑ
ꯑꯗꯨ ꯖꯦꯀꯦꯠꯁꯨ ꯂꯤꯠꯂꯒ ꯆꯠꯂꯤꯅꯦ ꯑꯗꯨ ꯁꯥꯗꯦꯕ ꯑꯩꯉꯣꯟꯗ
ꯅꯨꯡꯉꯥꯏꯅꯤ ꯑꯗꯨꯗꯤ
ꯎꯝ ꯑꯗꯨꯒ ꯃꯣꯏ ꯁ꯭ꯋꯥꯏꯗ ꯀꯩꯒꯤꯅꯣ ꯍꯥꯏꯕꯗꯀꯣ ꯑꯩꯈꯣꯏ
ꯎꯝ
ꯑꯩꯈꯣꯏ ꯃꯅꯤꯄꯨꯔꯗꯨꯗꯤ ꯑꯗꯨꯝ ꯎ ꯋꯥ ꯄꯪꯌꯥꯜ ꯌꯥꯟꯊꯠꯂꯒ ꯆꯤꯡꯁꯨ ꯍꯧꯖꯤꯛꯇꯤ ꯅꯪꯁꯨ ꯑꯗꯨꯝ ꯄꯥꯎ ꯇꯥꯔꯝꯒꯅꯤ ꯍꯧꯖꯤꯛꯇ ꯍꯧꯖꯤꯛ ꯃꯅꯤꯄꯨꯔꯗ ꯆꯤꯡ ꯍꯥꯏꯕ ꯂꯝꯗꯣ ꯆꯤꯡꯗ ꯎ ꯍꯧꯗꯕ ꯃꯐꯝ ꯑꯅꯝꯕꯅ ꯂꯩꯁꯜꯂꯛꯑꯦ ꯍꯧꯖꯤꯛꯇꯤ
ꯑꯥ
ꯑꯗꯨꯅ ꯃꯣꯏ ꯁ꯭ꯋꯥꯏꯗꯅ ꯃꯣꯏ ꯁ꯭ꯋꯥꯏꯒꯤ ꯆꯤꯡꯁꯤꯗꯤ ꯑꯩꯈꯣꯏꯒꯤ ꯑꯗꯨꯃꯥꯏꯅ ꯎ ꯀꯩꯀꯥ ꯌꯥꯝ ꯍꯧꯕ ꯃꯐꯝ ꯑꯣꯏꯗꯦꯕ ꯅꯨꯡꯒꯤ ꯆꯤꯡ ꯑꯣꯏꯑꯦꯕꯀꯣ ꯃꯣꯏꯗꯤ ꯑꯗꯨꯅ ꯁ꯭ꯋꯥꯏ ꯃꯣꯏꯒꯤ ꯇꯝꯄꯥꯛꯇ ꯍꯧꯕ ꯎ ꯄꯥꯝꯕꯤꯁꯤꯡꯁꯦ ꯐꯖꯅ
ꯑꯥ
ꯄ꯭ꯔꯤꯖꯥꯞ ꯇꯧꯔ ꯊꯝꯃꯦ ꯑꯗꯨꯒ ꯑꯦ ꯅꯪꯒꯤ ꯁ꯭ꯋꯥꯏꯗ ꯅꯪꯁꯦ ꯁ꯭ꯋꯥꯏꯒꯤ ꯃꯤꯅꯦ ꯅꯪꯒꯤ ꯌꯨꯝꯗ ꯎ ꯄꯥꯝꯕꯤ ꯍꯧꯕꯁꯤꯐꯧꯗ ꯅꯪꯅ ꯐꯨꯨꯞꯄ ꯌꯥꯗꯦ ꯅꯪꯅ ꯀꯛꯄ ꯌꯥꯗꯦ ꯂꯣꯏꯅꯃꯛ ꯒꯣꯚꯔꯃꯦꯟꯀꯤ ꯃꯈꯥ ꯂꯣꯏꯅꯃꯛ ꯀꯩꯝꯇ ꯅꯪꯒꯤ ꯀꯨꯁꯤ ꯇꯧꯕ ꯌꯥꯗꯦ
ꯑꯗꯨꯅ ꯀꯣ ꯑꯁ ꯃꯥ ꯎ ꯎ ꯄꯥꯝꯕꯤ ꯑꯆꯧ ꯑꯆꯧꯕꯒꯤ ꯃꯈꯥꯗꯅꯦ ꯃꯣꯏ ꯃꯌꯥꯝ ꯃꯣꯏꯅ ꯄꯥꯛ ꯁꯦꯝꯃꯒꯀꯣ ꯎꯔꯨꯝ ꯐꯖꯅ ꯇꯥꯔꯒ ꯑꯃ ꯊ꯭ꯔꯤ ꯏꯗꯤꯦꯠꯇꯒ ꯌꯥꯎꯕ ꯃꯣꯏꯅ ꯌꯨ ꯊꯛꯑꯒ ꯐꯝꯕ ꯃꯐꯝꯗꯣ ꯀꯩ ꯍꯥꯏꯗꯣꯏꯅꯣ ꯋꯥꯇꯔ ꯇꯦꯡ ꯍꯥꯏꯒꯗ꯭ꯔꯣ ꯑꯗꯨ ꯑꯆꯧꯕꯗꯣ ꯑꯗꯒꯤ ꯍꯦꯟꯅ ꯆꯥꯎꯋꯦ ꯎ ꯄꯥꯝꯕꯤꯗꯣꯀꯣ ꯑꯗꯨꯒ ꯃꯁꯥ ꯃꯌꯥꯝ ꯐꯟꯇꯣꯛꯑꯦ ꯎ ꯄꯝꯕꯤ ꯃꯔꯤꯈꯛꯇꯪꯅꯦꯕ
ꯎꯄꯥꯝꯕꯤ ꯃꯔꯤꯗꯨꯅ ꯃꯤ ꯃꯤ ꯆꯅꯤꯃꯨꯛ ꯐꯝꯕꯗꯣ ꯂꯣꯏꯅꯃꯛ ꯎꯔꯨꯝ ꯕꯤꯌꯦꯕ ꯏꯪꯉꯒ ꯑꯁ ꯐꯖꯥꯖꯠꯅꯤꯍꯦ ꯃꯣꯏ ꯁꯨ꯭ꯋꯥꯏꯁꯤ ꯒꯥꯎꯗꯤ ꯒꯥꯎꯅꯦ ꯑꯗꯨꯕꯨꯀꯣ ꯑꯗꯨꯝ ꯌꯥꯏ
ꯑꯩꯈꯣꯏꯗꯤ ꯁꯥꯏꯌꯦ